ꯍꯜꯂꯣ
ꯍꯜꯂꯣ ꯍꯜꯂꯣ ꯍꯥꯏꯔꯣ ꯍꯥꯏꯔꯣ ꯇꯥꯏꯌꯦ ꯇꯥꯏꯌꯦ
ꯑꯁ ꯀꯔꯤꯅꯣꯅꯦ ꯖꯥꯠ ꯑꯃ ꯇꯧꯋꯦ
ꯑꯩꯒꯤꯗꯤ ꯖꯥꯠ ꯑꯅꯤꯅꯦ ꯀꯔꯤꯅꯣ
ꯀꯔꯤꯒꯤꯅꯣ ꯑꯁꯤꯕꯨ ꯒ꯭ꯌꯥꯟ ꯇꯥꯗꯦꯍꯦ ꯑꯩꯁꯤꯕꯨ
ꯍꯦ ꯖꯥꯠ ꯖꯥꯠꯅꯦ ꯍꯦ ꯌꯥꯗꯦꯅꯦ ꯄꯪꯇꯧ ꯇꯧꯕ ꯌꯥꯗꯦꯅꯦ ꯀꯔꯤꯅꯣ
ꯌꯥꯒꯗꯕ ꯃꯥꯟꯗꯦ ꯎꯄꯥꯏ ꯂꯩꯇꯦ ꯑꯁ ꯑꯩꯅ ꯍꯥꯏꯕꯗꯣ ꯅꯨꯄꯥꯗꯣ
ꯍꯣꯏ ꯀꯅꯥꯅꯣ ꯑꯩ ꯈꯪꯗꯦꯃꯦ ꯍꯤꯟꯁ ꯄꯤꯌꯨꯅꯦ
ꯑꯦ ꯈꯔ ꯅꯦꯝꯕꯅꯦ ꯃꯣꯏꯒ ꯆꯞ ꯃꯥꯟꯅꯕꯅꯦ ꯑꯗꯨꯒ ꯗꯤꯝꯄꯜꯁꯨ ꯂꯩꯕꯅꯦ
ꯗꯤꯝꯄꯥꯜꯁꯨ ꯂꯩꯕ
ꯑꯝ
ꯑꯦꯁ ꯑꯩꯈꯣꯏ ꯈꯨꯟꯗ ꯂꯩꯕ꯭ꯔꯣ
ꯑꯩꯈꯣꯏ ꯈꯨꯟꯗ ꯂꯩꯔꯦꯕ ꯃꯄꯥꯗꯨꯗꯤ ꯑꯩꯈꯣꯏ ꯈꯨꯟꯅꯦꯕ
ꯑꯣ
ꯍ
ꯑꯁ ꯈꯪꯗ꯭ꯔꯦꯗ ꯑꯩꯁꯦ
ꯑ ꯈꯪꯅꯤꯡꯉꯥꯏ ꯇꯧꯕ꯭ꯔꯣ
ꯑꯁ ꯈꯪꯗꯦꯗ ꯑꯩ ꯑꯗꯨꯒ ꯀꯩꯗꯧꯋꯦ ꯍꯥꯏꯕꯅꯣ
ꯂ ꯀ ꯃꯥꯗꯣ ꯗꯤꯝꯄꯜ ꯂꯩꯕꯅꯦꯕ
ꯑꯗꯨ ꯀꯩꯗꯧꯋꯦ ꯍꯥꯏꯕꯅꯣꯕ
ꯀ꯭ꯔꯤꯁ ꯇꯧꯗꯦꯗ
ꯑꯦꯍꯦ ꯏꯪꯒꯦꯠ ꯏꯪꯒꯦꯠ ꯂꯩꯕ꯭ꯔꯣ
ꯢꯪꯒꯤꯠ ꯢꯪꯒꯤꯠꯇ
ꯇꯜꯂꯦꯅꯦ
ꯍ
ꯊꯕꯛꯁꯨ ꯁꯨꯕꯅꯦ
ꯑꯩ ꯏꯆꯦ ꯀꯩ ꯊꯕꯛ ꯁꯨꯕ꯭ꯔꯥ
ꯑꯁ ꯍꯥꯏ ꯍꯥꯏꯗꯦ ꯑꯃꯨꯛ ꯀꯥꯎꯈ꯭ꯔꯦ
ꯑ ꯍꯟꯗꯛꯁꯨ ꯁꯤꯗ ꯂꯩꯕ꯭ꯔꯥ
ꯍꯥꯥ
ꯍꯟꯗꯛꯁꯨ ꯑꯁꯤꯗ ꯂꯩꯕ꯭ꯔꯥ
ꯑ ꯑꯗꯨꯗ ꯂꯩꯇꯦ ꯈꯨꯟ ꯃꯣꯏꯒꯤ ꯈꯨꯟꯗ ꯂꯩꯕꯅꯦ
ꯑꯣ ꯑꯗꯨ ꯑꯗꯨ ꯅꯨꯄꯥꯗꯣ ꯉꯁꯥꯏ ꯎꯝ ꯁꯥꯟꯅꯔꯤꯗꯣ
ꯅꯠꯇꯦ ꯍꯦ
ꯑꯦ ꯑꯦ ꯑꯦ ꯊꯖꯗꯦꯗ
ꯉꯁꯥꯏ ꯁꯥꯟꯅꯔꯤꯗꯨꯗꯤ ꯑꯁ ꯍꯥꯟꯅꯒꯤꯗꯨꯅꯤ
ꯑꯁ ꯑꯁ ꯌꯥꯔꯦ ꯅꯪꯁꯨ ꯍꯥꯟꯅꯒꯤꯗꯤ ꯇꯣꯛꯑꯣ ꯎꯝ
ꯇꯣꯛꯇꯤ ꯇꯣꯛꯅꯔꯦꯕ ꯏꯕꯥꯅꯤꯁꯦ ꯂꯥꯁ ꯏꯌꯥꯔꯗꯒꯤ ꯇꯣꯛꯅꯔꯦꯕ
ꯑꯝ
ꯑꯗꯣ ꯃꯥꯗꯣ ꯈꯥꯡꯕ ꯉꯝꯂꯛꯇ꯭ꯔꯕ ꯃꯥꯂꯦ
ꯑꯃꯨꯛ ꯇꯧꯔꯛꯄ
ꯎꯝ
ꯑꯗꯨꯒꯤꯅꯤ
ꯎꯝ
ꯃꯥꯁꯨ ꯃꯥꯁꯦ ꯎꯝ ꯅꯥꯔꯒ ꯅꯣꯅꯦꯗ ꯂꯩꯌꯦꯕ
ꯑꯥ
ꯉꯔꯥꯡꯗꯣ ꯆꯠꯂꯦꯕ ꯃꯥ ꯅꯥꯕꯒꯤ ꯌꯦꯡꯕ ꯆꯠꯂꯦꯕ
ꯢꯁ
ꯃꯁꯥꯥꯁꯦ ꯌꯥꯝ ꯀꯪꯉꯦ ꯍꯥꯏ ꯍꯧꯖꯤꯛꯀꯥꯟꯁꯦ
ꯑꯗꯨ ꯑꯣꯏꯔꯁꯨ ꯇꯧꯔꯅꯨ
ꯃꯥꯅ ꯃꯥꯒꯤ ꯃꯅꯥꯎꯅꯨꯄꯤꯅ ꯍꯥꯏꯔꯛꯄ ꯀꯣꯛ ꯆꯤꯛꯄꯒ ꯑꯣꯛꯄꯒ ꯇꯧꯋꯦ ꯍꯥꯢ
ꯎꯝ
ꯌꯥꯝ ꯋꯥꯔꯕ ꯃꯥꯜꯂꯦ
ꯑꯦ ꯁꯤ
ꯌꯥꯝ ꯅꯨꯡꯁꯤꯅ ꯇꯧꯕꯅꯤꯅ ꯌꯥꯗꯦꯅꯦ
ꯎꯝ ꯑꯗꯨ ꯑꯣꯏꯔꯁꯨ ꯇꯧꯔꯅꯨ ꯑꯗꯨꯅ ꯑꯗꯨ ꯑꯗꯨꯗꯤ ꯑꯁ ꯇꯣꯛꯑꯣ
ꯇꯧꯗꯤ ꯇꯧꯅꯔꯦꯗ
ꯌꯥꯗ꯭ꯔꯦ
ꯃꯥ
ꯍꯟꯖꯤꯟꯅꯔꯅꯨ
ꯑ ꯃꯥꯁꯨ ꯑꯃꯗꯤ ꯑꯗꯨꯝ ꯀꯣꯏꯔꯤꯗ ꯑꯗꯣ
ꯅꯨꯄꯥꯕꯨ ꯋꯥꯠꯇꯦ
ꯃꯅꯥ ꯀꯣꯏꯕꯗꯣ
ꯎꯝ
ꯃꯆꯦ ꯑꯦ ꯃꯥꯅ ꯀꯣꯏꯕꯗꯣ ꯎ ꯃꯥ ꯑꯥ ꯅꯨꯄꯤꯗꯨꯒꯤ ꯃꯌꯥꯝꯕꯗꯣ
ꯑꯥ
ꯑꯗꯣ ꯃꯥꯒꯤ ꯃꯆꯦ ꯂꯧꯋꯦꯕ
ꯑꯝ
ꯈꯪꯕ꯭ꯔꯣ ꯒ꯭ꯔꯥꯎꯟ ꯃꯅꯥꯛꯇꯒꯤꯗꯨ ꯃꯣꯏ ꯈꯨꯟꯒꯤ ꯒ꯭ꯔꯥꯎꯟ ꯃꯅꯥꯛꯇꯒꯤꯗꯨ
ꯑꯩꯁꯨ ꯑꯁ ꯂꯣꯏ ꯀꯥꯎꯔꯦꯅꯦ ꯑꯩꯗꯤ ꯆꯠꯇꯕ ꯀꯨꯏꯔꯦ
ꯒ꯭ꯔꯥꯎꯟ ꯃꯅꯥꯛꯇꯒꯤꯗꯣ ꯒ꯭ꯔꯥꯎꯟꯗꯒꯤ ꯍꯦꯛ ꯀꯨꯝꯂꯛꯄꯗ ꯂꯩꯩꯕꯗꯣ
ꯍꯦꯛ ꯀꯨꯝꯂꯛ ꯑꯣ ꯍꯣ ꯑꯣ ꯑꯣ ꯑꯥ
ꯅꯥ ꯇꯥꯗꯕꯗꯣ
ꯍꯣꯏ ꯍꯣꯏ ꯈꯪꯉꯦ ꯍꯣꯏ
ꯑꯗꯨꯅ ꯑꯗꯨꯅꯦꯕ
ꯑꯝ
ꯑꯗꯨ ꯃꯌꯥꯝꯕꯗꯣ ꯃꯆꯦ ꯑꯃꯨꯛ ꯂꯧꯋꯦꯅ
ꯍꯣꯏ
ꯑꯗꯨ ꯃꯥꯅ ꯑꯃꯨꯛ ꯃꯥꯕꯨ ꯑꯃꯨꯛ ꯂꯧꯔꯗꯤ ꯂꯣꯏꯔꯦ ꯑꯗꯨ ꯁꯥꯒꯩ ꯃꯥꯟꯅꯕ ꯂꯧꯕꯒ ꯑꯗꯨꯅ ꯍꯦꯟꯅ ꯊꯤꯌꯦ ꯍꯥꯏꯕ ꯌꯥꯗꯦ ꯍꯥꯏꯕ ꯈꯪꯗꯦ ꯃꯥꯁꯨ ꯀꯔꯤꯒꯤꯔ
ꯉꯁꯥꯏꯗꯤ ꯀꯩ ꯀꯩ ꯍꯥꯏꯅꯔꯒꯦ ꯅꯣꯏꯕꯨ
ꯑꯁ ꯀꯩꯁꯨ ꯍꯥꯢꯅꯗꯦ ꯃꯥ ꯑ ꯑꯗꯨꯒꯤ ꯅꯨꯄꯤꯗꯣ ꯑꯗꯨꯝ ꯀꯣꯏꯕꯨꯗꯤ ꯀꯣꯏꯅꯕ ꯑꯗꯨꯒ ꯄꯥꯎꯗꯤ ꯇꯣꯏꯅ ꯐꯥꯎꯅꯗꯕ ꯃꯥꯜꯂꯦ
ꯢꯁ
ꯑꯗꯨꯅ ꯃꯥꯁꯨ ꯉꯁꯤ ꯈꯛꯇ ꯍꯥꯏꯕꯅꯦ ꯑꯩꯉꯣꯟꯗ
ꯎꯝ
ꯑꯩꯒꯤꯗꯤ ꯃꯥꯅ ꯂꯣꯏꯅ ꯈꯪꯉꯦꯕ
ꯎꯝ
ꯑꯩꯅ ꯑꯩ ꯉꯁꯥꯏ ꯍꯥꯏꯕ ꯅꯨꯄꯥꯗꯣ
ꯑꯝ
ꯑꯗꯨꯒ ꯏꯕꯥꯅꯤ ꯑꯗꯨꯝ ꯒꯣꯜ ꯇꯧꯅꯩꯑꯦꯕ ꯑꯗꯨ ꯈꯪꯗꯦ ꯢꯕꯥꯅꯤ ꯏꯕꯥꯅꯤꯁꯨ ꯒꯣꯜ ꯄꯪꯇꯧ ꯇꯧꯅꯗꯦ ꯃꯥꯁꯨ ꯊꯕꯛ ꯌꯥꯝꯕꯅꯤꯅ ꯃꯣꯏ ꯈꯨꯟꯒꯤ ꯊꯕꯛ ꯑꯃ ꯄꯨꯌꯦ ꯍꯥꯏꯌꯦꯕ ꯃꯥ
ꯑꯣ ꯑꯣ
ꯈꯪꯉꯥꯕ꯭ꯔꯥ
ꯈꯪꯗꯦꯍꯦ
ꯒ꯭ꯌꯥꯔ ꯃꯩ ꯂꯥꯛꯇꯦ ꯑꯩꯉꯣꯟꯗ
ꯃꯩ ꯑꯝꯇ ꯂꯥꯛꯇꯦ
ꯅꯣꯏꯂꯣꯝ ꯅꯣꯏꯔꯣꯝ ꯅꯣꯏꯔꯣꯝꯗ ꯆꯠꯄ ꯂꯝꯕꯤꯗꯨꯅꯦ
ꯀꯅꯥ ꯑꯣꯏꯕꯖꯥꯔ
ꯑꯁ ꯀꯔꯤꯔ ꯑꯁꯤ ꯑꯩꯈꯣꯏ ꯈꯨꯟꯒꯤ ꯒ꯭ꯔꯥꯎꯟ ꯃꯅꯥꯛꯇꯒꯤ ꯅꯨꯄꯥꯗꯣ ꯑꯗꯨꯒ ꯃꯣꯏꯒ ꯇꯤꯟꯅꯕꯗꯣ ꯈꯪꯗ꯭ꯔꯣꯅꯦ
ꯑꯗꯣ ꯅꯨꯄꯥꯗꯣ ꯑꯩꯈꯣꯏ ꯈꯨꯟꯒꯤ
ꯇꯤꯟꯅꯕꯅꯦ ꯃꯣꯏ ꯈꯨꯟꯒꯤ
ꯑꯥ ꯑꯗꯣ ꯃꯣꯏꯗꯤ ꯌꯥꯝ ꯇꯤꯟꯅꯩꯌꯦ ꯑꯗꯨꯒꯤ ꯈꯪꯗꯦ
ꯃꯣꯏ ꯌꯥꯝ ꯄꯨꯟ ꯄꯨꯟꯂ ꯄꯨꯟꯕꯅꯦ
ꯅꯣꯏꯔꯣꯝꯗ ꯂꯥꯛꯑꯗꯤꯀꯣ ꯃꯣꯏ ꯌꯥꯝ ꯄꯨꯟꯕꯅꯦ
ꯑꯣ ꯈꯪꯗ꯭꯭ꯔꯦꯗ ꯀꯅꯥ ꯑꯣꯏꯕ ꯖꯥꯔ
ꯑꯗꯨꯝ ꯀꯣꯏꯅꯔꯦ ꯍꯥꯏꯕ ꯖꯤ ꯑꯗꯨꯝ ꯀꯣꯏꯅꯔꯦ ꯍꯥꯏꯔꯦꯕꯀꯣ ꯑꯗꯨꯗꯣ ꯀꯣꯜꯗꯤ ꯄꯥꯛ ꯇꯧꯅꯗꯦꯕ
ꯑꯁ ꯑꯗꯨꯅ ꯐꯕꯅꯦ
ꯃꯥꯅꯁꯨ ꯇꯧꯔꯛꯇꯦ ꯑꯩꯅ ꯑꯃꯨꯛ ꯇꯧꯔꯛꯑꯁꯨ ꯃꯥ ꯊꯕꯛ ꯆꯤꯜꯂꯦ ꯑꯗꯨꯋꯦ ꯑꯗꯥꯌꯦ ꯑꯗꯨꯝ ꯍꯥꯏ ꯍꯥꯏ
ꯑꯗꯨꯅ ꯐꯕꯅꯤꯅꯦ ꯅꯪꯆꯨ ꯇꯧꯔꯒꯅꯨ ꯅꯆꯨ ꯅꯪꯁꯨ ꯇꯧꯒꯨꯅꯨ ꯃꯔꯛ ꯃꯔꯛꯗꯤ ꯇꯧꯑꯣ ꯑꯗꯨꯅ ꯍꯦꯟꯅ ꯅꯨꯡꯉꯥꯏꯕꯅꯦ ꯃꯔꯛ ꯃꯔꯛꯇ ꯇꯧꯋꯣ ꯑꯗꯨꯒ ꯅꯨꯄꯥ ꯑꯃꯁꯨ ꯃꯁꯨ ꯁꯥꯏꯗ ꯁꯥꯏꯗ ꯁꯥꯏ ꯆꯤꯛ ꯑꯗꯨ ꯊꯝꯃꯣ ꯑꯗꯨꯍꯦ ꯑꯗꯨ ꯑꯗꯨꯅ ꯍꯦꯟꯅ ꯅꯨꯡꯉꯥꯏꯕꯅꯦ
ꯑꯁ ꯑꯩꯗꯤ ꯑꯗꯨꯃꯥꯏꯟ ꯇꯧꯕꯗꯣ ꯍꯥꯏꯅꯗꯦꯕ ꯑꯩ ꯇꯜꯦꯕ ꯑꯃ ꯑꯥ ꯑꯩꯅ ꯌꯥꯝ ꯅꯨꯡꯁꯤꯗ꯭ꯔꯖꯨ ꯃꯣꯏꯅ ꯌꯥꯝ ꯅꯨꯡꯁꯤꯔꯝꯃꯣ ꯑꯗꯨꯒ ꯑꯩꯅ ꯑꯃ ꯇꯧꯔꯛꯑꯗꯤ ꯃꯣꯏꯅ ꯑꯃꯨꯛ ꯈꯪꯗꯣꯔꯛꯑꯗꯤ ꯌꯥꯝ ꯃꯥ ꯃꯣꯏꯁꯨ ꯌꯥꯝ ꯅꯨꯡꯉꯥꯏꯔꯣꯏꯕ
ꯑꯗꯨꯅꯦ ꯑꯗꯨ ꯑꯣꯏꯔꯁꯨꯀꯣ ꯑꯁ ꯁꯟ ꯑꯁ ꯍꯧꯖꯤꯛꯀꯥꯟꯗꯤꯀꯣ ꯑꯗꯨꯒꯨꯝꯕ ꯑꯁ ꯂꯩꯗꯕꯅꯦꯀꯣ ꯌꯥꯗꯕꯅꯦ
ꯑꯗꯨ ꯅꯨꯄꯥꯗꯣ ꯅꯪ ꯎꯔꯗꯤꯀꯣ ꯑꯣ ꯍꯥꯏꯒꯅꯤ
ꯑꯗꯨꯒꯤ ꯄꯨꯂꯤꯁ ꯅꯨꯄꯤꯗꯨꯖꯨ ꯈꯪꯕꯅꯤꯍꯦ
ꯑꯁ
ꯃꯥꯅ ꯃꯥꯅ ꯅꯝꯕꯔ ꯄꯤꯔꯤꯅꯤ ꯀꯩꯅꯣ
ꯑꯩꯁ ꯑꯩ ꯑꯩꯁ
ꯃꯥꯅꯥ ꯍꯧꯖꯤꯜꯂꯄꯅꯦ
ꯃꯁꯥ ꯎꯝ ꯈꯔ ꯀꯪꯕ꯭ꯔꯣ ꯀꯪꯕ꯭ꯔꯣ
ꯎꯝ ꯀꯪꯗꯦ ꯌꯥꯝ ꯀꯪꯕꯃꯛꯇꯤ ꯅꯠꯇꯦ ꯃꯥꯒꯤ ꯃꯁꯛꯇꯣ ꯌꯥꯝ ꯑꯁ ꯀꯔꯤ ꯍꯥꯏꯁꯤꯔꯥ ꯅꯨꯄꯥ ꯌꯥꯝ ꯊꯣꯛꯄꯅꯦ
ꯑꯦ ꯑꯩ ꯈꯪꯗ꯭ꯔꯦ ꯑꯗꯨꯗꯤ
ꯃꯥꯒꯤ ꯁꯝ ꯈꯨꯨꯀꯛꯇꯨꯒ ꯌꯥꯝ ꯐꯕꯅꯤꯍꯦ ꯐꯖꯕꯅꯤ
ꯈꯪꯗ꯭ꯔꯦ
ꯑꯦ ꯀꯔꯤꯔꯥ ꯑꯥ
ꯃꯥꯗꯣ ꯐꯤꯂꯤꯝꯁꯨ ꯀꯨꯝꯕꯅꯦ
ꯐꯤꯂꯤꯝꯁꯨ ꯀꯨꯝꯃꯦꯕ
ꯑꯥ
ꯑꯩꯁ ꯑꯗꯨ ꯍꯦꯟꯅ ꯑꯩ ꯈꯪꯗ꯭ꯔꯦ
ꯃꯣꯏ ꯈꯨꯟꯗꯣ ꯅꯨꯄꯥ ꯑꯅꯤ ꯐꯤꯂꯤꯝ ꯀꯨꯝꯕ ꯌꯥꯎꯕꯅꯦꯍꯦ
ꯑꯁ ꯅꯪ ꯑꯗꯨꯃꯥꯏ ꯍꯥꯏꯔꯁꯨ ꯑꯩ ꯈꯪꯗ꯭ꯔꯦꯅꯦ ꯍꯦ ꯃꯩ ꯂꯥꯥꯛꯇ꯭ꯔꯦ
ꯑꯩꯈꯣꯏꯔꯣꯝꯗ ꯑꯩꯈꯣꯏꯔꯣꯝꯗꯒꯤ ꯅꯣꯏꯔꯣꯝꯗ ꯂꯥꯛꯑꯦꯗꯅ
ꯈꯪꯕ꯭ꯔꯣ
ꯑꯥ
ꯑꯈꯣꯏꯔꯣꯝꯗꯩꯩ ꯅꯣꯏꯔꯣꯝꯗ ꯂꯥꯛꯀꯗꯕ ꯂꯝꯕꯤꯗ ꯂꯩꯌꯦ
ꯑꯩ ꯒꯌ꯭ꯥꯟ ꯇꯥꯗ꯭ꯔꯦ
ꯏ ꯈꯪꯂꯛꯀꯅꯤ ꯇꯞꯅ ꯑꯩ ꯍꯥ
ꯑꯩ ꯈꯪꯗ꯭ꯔꯦ ꯑꯩ ꯈꯪꯗ꯭ꯔꯦ
ꯑꯁ ꯉꯔꯥꯡꯁꯨ ꯀꯣꯜ ꯇꯧꯔꯛꯑꯦ ꯑꯩ ꯄꯥꯏꯈꯠꯂꯝꯗ꯭ꯔꯦ
ꯑꯩꯁ
ꯄꯥꯏꯔꯝꯗ꯭ꯔꯦ ꯑꯗꯨ ꯅꯨꯄꯥ ꯑꯃꯗꯨꯅ ꯃꯥꯗꯣ ꯅꯥꯕꯅꯦꯅ ꯅꯤꯡꯉꯥꯏ ꯌꯥꯝ ꯇꯧꯋꯦ
ꯏꯁ ꯏꯁ ꯌꯥꯔꯦꯗ
ꯈꯪꯗꯔꯦ